ꯍꯂꯣ
ꯇꯥꯔꯕꯣ
ꯍꯥꯏꯣꯏꯇꯥꯔꯦ ꯀꯩꯗꯧ ꯂꯩꯕ꯭ꯔꯣ
ꯎꯝ ꯎꯝ ꯁꯦꯡꯅ ꯇꯥꯕ꯭ꯔꯣ
ꯎꯝ ꯀꯩꯅꯣꯗꯣ ꯃꯥꯏꯔꯦꯟ ꯃꯅꯥꯗꯣ
ꯅꯠꯇꯦ ꯑꯩꯒꯤ ꯈꯣꯟꯖꯦꯜꯗꯣ ꯁꯦꯡꯅ ꯇꯥꯕ꯭ꯔꯥ ꯍꯥꯏꯕ
ꯍꯣꯏ ꯇꯥꯏꯌꯦꯕ ꯑꯩꯒꯤꯗꯤ
ꯇꯥꯌꯦ ꯇꯌꯦ
ꯑꯩꯗꯣ ꯉꯁꯤꯀꯣ ꯃꯥꯏꯔꯦꯟ ꯃꯅꯥ ꯆꯥꯏꯌꯦ ꯅꯣꯏꯗꯤ
ꯑꯩꯗꯤ ꯉꯁꯤ ꯈꯥꯃꯦꯟ ꯆꯥꯏ ꯆꯥꯛꯇꯤ ꯆꯥꯔꯕ꯭ꯔꯣ
ꯎꯝ ꯆꯥꯔꯦ ꯈ ꯉꯁꯥꯏꯕꯨꯡ ꯃꯄꯜ ꯃꯄꯥꯟꯗ ꯆꯥꯏ ꯅꯣꯏꯗꯤ
ꯍꯧꯖꯤꯛ ꯉꯥꯏꯍꯥꯛ ꯑꯣꯏꯔꯤ ꯆꯥꯊꯣꯛꯄ
ꯀꯩꯗꯧꯔꯝꯃꯤꯅꯣ ꯍꯧꯖꯤꯛꯇꯤ
ꯑꯩ ꯐꯤ ꯁꯨꯕ ꯂꯣꯏꯔꯒꯀꯣ ꯐꯝꯃꯤꯌꯦ ꯅꯪꯗ
ꯑꯩꯗꯤ ꯑꯁ ꯆꯥꯛ ꯆꯥꯊꯣꯛꯣꯔꯒ ꯑꯗꯨꯝ ꯐꯝꯂꯝꯕꯅꯤꯗ
ꯊꯕꯛꯁꯜ ꯂ ꯌꯦ
ꯑꯥꯎ ꯉꯁꯤ ꯀꯔꯤ ꯊꯕꯛ ꯆꯥꯅꯤꯡꯉꯥꯏ ꯂꯩꯕ꯭ꯔꯥ ꯅꯪꯗꯤ
ꯑꯝꯥꯏꯇ
ꯆꯠꯊꯣꯛꯅꯤꯡꯉꯥꯏ ꯂꯩꯕ꯭ꯔꯥ
ꯂꯥꯏꯇ ꯌꯨꯝꯗ ꯂꯩ ꯑꯩꯒꯅꯤ ꯑꯗꯨ
ꯅꯨꯡꯉꯥꯏꯅꯦ ꯃꯣꯃꯣ ꯑꯃꯨꯛ ꯁꯦꯝꯃꯒ ꯆꯥꯗꯣꯏꯔꯣ
ꯎꯝ
ꯑꯦ ꯑꯁꯦꯡ ꯑꯣꯏꯔꯣ
ꯑꯥ
ꯃꯣꯃꯣ ꯑꯃꯨꯛ ꯁꯦꯝꯂꯒ ꯆꯥꯗꯣꯏꯔꯣ ꯉꯁꯤꯁꯨ
ꯑꯁꯦꯡꯕꯅꯤꯅꯦꯇꯦ ꯑꯩꯅ ꯊꯥꯔꯛꯄꯗꯣ ꯑꯁꯦꯡꯕꯅꯦ
ꯅꯠꯇꯦ ꯃꯁꯗ
ꯉꯁꯤꯁꯨ ꯑꯃꯨꯛ ꯆꯥꯒꯗ꯭ꯔꯣ ꯍꯥꯏꯕꯅꯦ
ꯉꯁꯤ ꯍꯣꯔꯦꯟ ꯀꯣ ꯀꯩꯅꯣ ꯁꯦꯝꯒꯅꯤ ꯄ꯭ꯔꯊꯥ ꯑꯂꯨꯒ ꯐꯗꯤ ꯒꯣꯝꯒ ꯇꯧꯕꯗꯣ ꯑꯗ ꯁꯥꯒꯅꯤ
ꯑꯩꯅꯦ ꯑꯗꯨꯗꯤ ꯅꯨꯡꯉꯥꯏꯕ ꯄꯨꯟꯁꯤ ꯍꯥꯏꯕꯗꯨꯅꯦ ꯅꯦ ꯅꯪꯁꯨ ꯆꯥꯅꯤꯡꯉꯥꯏ ꯑꯗꯨꯝ ꯂꯩꯅꯦ
ꯑꯩꯗꯤꯀꯣ ꯑꯌꯨꯛꯇ ꯆꯥꯛ ꯆꯥꯔꯅꯤ ꯅꯨꯡꯊꯤꯜꯗ ꯀꯩꯅꯣ ꯁꯦ ꯃꯒ ꯖꯨꯔꯥ ꯀꯩ ꯀꯥꯏ ꯅ ꯑꯗꯨꯝꯆꯥ ꯍꯥꯏ
ꯅꯨꯡꯉꯥꯏꯅꯦ ꯑꯁ ꯁꯤꯡꯖꯨ ꯆꯥꯅꯤꯡꯉꯥꯏ ꯑꯩꯈꯣꯏꯗꯤꯀꯣ ꯑꯩꯈꯣꯏꯗꯗꯤ ꯆꯥꯗꯤ ꯆꯥꯅꯤꯡꯕ ꯁꯦꯝꯅꯤꯡꯉꯥꯏꯁꯨ ꯇꯟꯕ ꯅꯨꯡꯁꯁꯨ ꯁꯥꯕ
ꯑꯩꯗꯤ ꯑꯥ
ꯏꯆꯦ ꯏꯕꯥꯅꯤ ꯂꯣ
ꯑꯝ
ꯁꯤꯡꯖꯨ ꯆꯥꯅꯤꯡꯉꯦꯕ ꯑꯅꯤꯃꯛ ꯑꯗꯨꯒ ꯁꯨ ꯁꯥꯕ ꯑꯗꯨ ꯅꯨꯃꯤꯠꯇ
ꯎꯝ
ꯑꯗꯨꯒ ꯁꯦꯝꯅꯤꯉꯥꯏꯗꯤ ꯑꯅꯤꯃꯛ ꯇꯜꯂꯒ ꯑꯗꯨꯝ ꯆꯥꯗꯅ ꯇꯣꯛꯑꯦ ꯑꯩꯁꯨ ꯆꯥꯅꯤꯡꯉꯦ ꯑꯩꯁꯨ ꯆꯥꯅꯤꯡꯉꯦ ꯃꯥꯁꯨ ꯆꯥꯅꯤꯡꯉꯦ ꯍꯥꯏ ꯑꯗꯨꯗꯤ ꯁꯦꯝꯃꯣ ꯍꯥꯏꯔꯒ ꯅꯪ ꯁꯦꯝꯃꯣ ꯅꯪ ꯁꯦꯝꯃꯣ ꯍꯥꯏꯔꯒ ꯑꯗꯨꯝ ꯁꯦꯝꯗꯣꯏꯅꯤ ꯣ ꯑꯦꯍ
ꯎ ꯅꯣꯏꯗꯤꯀꯣ ꯅꯨꯄꯤ ꯉꯥꯛꯇꯅꯤꯅ ꯑꯗꯨꯝ ꯆꯥꯅꯤꯡꯕꯗꯣ ꯑꯗꯨꯝ ꯁꯦꯝꯃꯒ ꯆꯥꯕ ꯌꯥꯏ ꯑꯩꯗꯤ ꯁꯦꯝꯃꯒꯤ ꯏꯊꯟꯗꯅꯦ ꯁꯦꯝꯕ
ꯑꯁ ꯁꯦꯝꯅꯤꯡꯉꯥꯏ ꯑꯁ ꯇꯥꯟꯕꯒꯤꯅꯦꯅꯦ ꯆꯥꯅꯤꯡꯉꯁꯨ
ꯖꯤꯅꯦꯁ ꯁꯦꯝꯕꯗꯤ ꯃꯇꯝ ꯆꯪꯕ ꯊꯥꯕꯗꯤ ꯀꯨꯏꯗꯕ
ꯍꯣꯏ ꯑꯩꯈꯣꯏꯗꯗꯤꯀꯣ
ꯎꯝ
ꯁꯦꯝꯕꯗꯣ
ꯎꯝ
ꯎ ꯑꯩꯈꯣꯏ ꯏꯆꯦꯒ ꯏꯕꯥꯅꯤ ꯈꯛꯇꯅꯤꯅ ꯎ ꯑꯩꯅ ꯁꯦꯝꯃꯗꯤ ꯃꯥ ꯆꯥꯕ ꯃꯥꯅ ꯁꯦꯝꯃꯗꯤ ꯑꯩ ꯆꯥꯕ ꯑꯁꯤꯅꯤ
ꯑꯩꯅ ꯇꯜꯂꯕ ꯃꯉꯣꯟꯗ ꯍꯥꯏꯔꯗꯤ ꯑꯗꯨꯝ ꯃꯥꯅ ꯁꯦꯝꯕꯤꯔꯗꯤ ꯑꯗꯨꯝ ꯆꯥꯔꯦ ꯍꯣꯏ ꯕꯖꯥꯔꯗ ꯆꯠꯈꯤꯕꯅꯦ ꯉꯁꯤꯗꯤ ꯃꯥ
ꯎꯝ
ꯍꯩ ꯀꯩꯀꯥ ꯂꯧꯔꯨꯈꯤꯒꯦ ꯍꯥꯏꯕꯅꯤ
ꯎꯝ ꯍꯥꯥ
ꯍꯩ ꯆꯥꯅꯤꯡꯉꯦ ꯍꯩ ꯂꯧꯔꯨꯈꯤꯒꯦ ꯍꯥꯏꯕꯅꯦꯕ
ꯑꯥ
ꯕꯖꯥꯔꯗꯅꯦ
ꯑꯝ
ꯍꯩ ꯆꯥꯅꯤꯡꯉꯦ ꯍꯩ ꯂꯧꯔꯨꯒꯦꯅ ꯊꯣꯛꯈꯤꯕꯅꯦꯕ
ꯑꯁꯤ ꯄꯨꯡ ꯀꯌꯥꯗ ꯍꯧꯒ ꯄꯨꯔꯥ
ꯑꯩꯗꯤ ꯉꯜꯂꯦ ꯄꯨꯡ ꯇꯔꯨꯛꯇ ꯍꯧꯒꯠꯂꯦ ꯅꯪꯗꯤ
ꯑꯩ ꯄꯨꯡ ꯇꯔꯨꯛ ꯉꯅꯥꯥꯡꯗꯤ ꯎꯨꯡꯒꯌꯥ ꯑꯗꯨ ꯇꯒ
ꯑꯩꯔꯣ ꯑꯩꯗꯤ ꯄꯨꯡ ꯇꯔꯥ ꯃꯈꯥꯏꯕꯨ ꯍꯦꯜꯂꯝꯒꯗ꯭ꯔꯥ ꯈꯪꯗꯦ
ꯑꯩ ꯑꯩꯁꯨ ꯉꯔꯥꯡꯒꯤ ꯋꯥꯃꯟꯕꯒꯤ ꯉꯟꯅ ꯑꯗꯨꯨꯝ ꯈꯪꯉ
ꯑꯣ ꯅꯨꯡꯁꯥ ꯁꯥꯕ꯭ꯔꯣ ꯕꯣꯜ ꯌꯦꯡꯗꯦꯗ ꯅꯪ ꯌꯦꯡꯕ꯭ꯔꯥ
ꯣꯜ꯭ꯔꯥ
ꯑꯥꯎ
ꯌꯦꯡꯗ
ꯑꯁ ꯊꯜꯂꯦꯗ ꯌꯦꯡꯅꯤꯡꯉ ꯑꯩ ꯌꯦꯡꯗ꯭ꯔꯦ
ꯑꯖꯕ
ꯑꯩ ꯌꯦꯡꯗꯦ ꯎꯝ ꯅꯨꯡꯁꯥꯗꯤ ꯀꯃꯥꯏꯅ ꯇꯧꯒꯦ ꯅꯣꯏꯔꯣꯝꯗ
ꯅꯨꯡꯁꯥꯔꯣ
ꯑꯥꯎ
ꯅꯨꯡꯁꯥ ꯍꯧꯖꯤꯛꯇꯤ ꯁꯥꯗꯦ
ꯅꯣꯡ ꯃꯪꯕ꯭ꯔꯥ
ꯎꯝ ꯃꯥ ꯃꯤ ꯍꯣꯔꯦꯟ ꯄꯨꯡ ꯈꯪꯗꯦ ꯅꯣꯡ ꯇꯥꯔꯒꯗꯕ ꯉꯥꯦ
ꯅꯣꯏꯗꯗꯤ
ꯅꯣꯡ ꯑꯥꯎ ꯑꯗꯨꯝ ꯃꯪꯉꯒ ꯂꯩꯌꯦꯗ ꯑꯗꯨꯁꯨ ꯃꯪꯉꯁꯨ ꯑꯗꯨꯝ ꯁꯥꯏꯅꯦ
ꯎꯝ ꯑꯩꯁꯨ ꯃꯃꯁꯨ ꯑꯗꯨꯝ ꯁꯥꯏ ꯑꯩꯗꯣ ꯐꯤꯗꯣ ꯌꯥꯝ ꯁꯨꯕꯤꯔꯒ
ꯑꯣ ꯐꯩꯅꯦ ꯑꯩꯒꯤꯁꯨ ꯁꯨꯕꯤꯌꯣ
ꯑꯥ
ꯑꯩꯒꯤꯁꯨ ꯁꯨꯕꯤꯌꯣ
ꯎꯝ
ꯅꯣꯏꯗꯗꯤ ꯏꯁꯤꯡ ꯑꯗꯨꯝ ꯀꯩꯅꯣ ꯇꯣꯇꯤ ꯇꯥꯕ꯭ꯔꯥ
ꯏꯁꯤꯡꯔꯣ
ꯑꯥꯎ
ꯃꯔꯤꯒꯤ ꯏꯕꯨꯒꯤ ꯀꯄ ꯄꯨꯈ꯭ꯔꯤ ꯂꯩꯌꯦꯕ ꯑꯗꯨꯗꯒꯤ ꯆꯤꯡꯉꯒ ꯁꯤꯟꯇꯦꯛꯁꯇ ꯊꯝꯃꯦ ꯐꯤꯜꯇꯔ ꯇꯧꯔꯒ ꯑꯗꯨꯝ ꯁꯤꯖꯤꯟꯅꯩꯦ
ꯑꯗꯨꯗꯤ ꯅꯨꯡꯉꯥꯏꯅꯦ ꯏꯁꯤꯡ ꯑꯗꯨꯝ ꯐꯪꯂꯪꯂꯗꯤ ꯑꯩꯈꯣꯏꯗꯤ ꯏꯁꯤꯡ ꯂꯩꯕꯅꯤꯅꯀꯣ
ꯅꯣꯡ ꯏꯁꯤꯡ ꯇꯥꯕꯗꯣ
ꯎꯝ
ꯇꯥꯥꯎ꯭ꯔ
ꯇꯌꯦ ꯇꯥꯏꯌꯦ
ꯅꯣꯡ ꯏꯁꯤꯡ ꯊꯥꯕꯗꯣ ꯇꯦꯡꯀꯤꯗ ꯇꯦꯡꯀꯤꯗ ꯏꯁꯤꯡꯗꯣ ꯊꯝꯃꯒ ꯏꯁꯤꯡꯗꯣ ꯑꯃꯨꯛ ꯁꯤꯟꯇꯦꯛꯁꯀ ꯆꯤꯡꯈꯠꯄꯗꯣ ꯆꯤꯡꯈꯠꯂꯒ ꯑꯃꯨꯛ ꯐꯤꯜꯇꯔ ꯇꯧꯔꯒ ꯑꯗꯨꯝ ꯁꯤꯖꯕ
ꯎꯝ ꯑꯁ ꯑꯩꯗꯤꯀꯣ ꯃꯤ ꯈꯔꯗꯤ ꯅꯣꯡꯒꯤ ꯏꯁꯤꯡ ꯅꯪꯒꯤ ꯅꯣꯡꯒꯤ ꯏꯁꯤꯡ ꯄꯥꯏꯕ ꯅꯨꯡꯉꯥꯏꯕ꯭ꯔꯥ
ꯎꯝ ꯁꯤ ꯎꯝ ꯌꯥꯝꯅꯗꯤ ꯅꯨꯡꯉꯥꯏꯇꯦ ꯈꯔ ꯈꯔꯗꯤ ꯀꯣ ꯃꯍꯤ ꯀꯨꯃꯗꯤ ꯇꯨꯝ ꯂ
ꯅꯣꯡꯒꯤ ꯏꯁꯤꯡꯗꯣ
ꯑꯥ
ꯁꯥꯄꯣꯟꯒ ꯀꯩꯅꯣ ꯂꯨꯔꯁꯨ ꯑꯗꯨꯝ ꯀꯩꯅꯣ ꯌꯥ ꯀꯩꯅꯣ ꯑꯗꯨꯝ ꯏꯁꯤꯡ ꯌꯥꯝꯅ ꯆꯥꯏꯔꯁꯨꯀꯣ ꯁꯕꯣꯣꯟꯗꯣ ꯑꯗꯨꯝ ꯅꯥꯜꯂꯒ ꯂꯩꯌꯦꯕ ꯅꯣꯡꯒꯤ ꯏꯁꯤꯡꯗꯤ ꯄꯥꯏꯕ ꯅꯨꯡꯉꯥꯏꯇꯦ ꯑꯗꯨꯒ ꯑꯩꯗꯤꯀꯣ
ꯆꯦꯡꯅꯕꯗꯣ
ꯎꯝ
ꯃꯣꯏꯁꯨ ꯐꯤꯜꯇꯔ ꯇꯧꯔꯒ ꯄꯨꯔꯛꯀꯥꯟꯗꯒꯅꯤ
ꯑꯥꯎ ꯄꯨꯔꯛꯑꯦ ꯑꯗꯨꯕꯨ ꯑꯩꯈꯣꯏꯅ ꯅꯣꯡꯒꯤ ꯏꯁꯤꯡ ꯄꯥꯏꯕꯗꯣ ꯑꯩꯗꯤ ꯅꯣꯡꯒꯤ ꯏꯁꯤꯡꯗꯣ ꯄꯥꯏꯅꯤꯡꯗꯦ ꯑꯩ ꯀꯔꯤ ꯇꯧꯕ꯭ꯔꯥ ꯍꯥꯏꯔꯗꯤ ꯅꯣꯡꯒꯤ ꯏꯁꯤꯡꯗꯣ ꯑꯩꯗꯤ ꯃꯥꯏ ꯇꯥꯔꯅꯤ ꯏꯗꯨꯅ
ꯎꯝ
ꯃꯥꯏ ꯇꯥꯔꯗꯤ ꯃꯥꯏꯗꯣ ꯀꯩꯀꯩꯅꯣ ꯅꯣꯡꯒꯤ ꯏꯁꯤꯡ ꯁꯤꯖꯤꯟꯅꯔꯗꯤ ꯑꯩꯒꯤ ꯃꯥꯏꯗ ꯎꯝ ꯃꯇꯨꯝ ꯃꯇꯨꯝ ꯀꯩꯅꯣ ꯑꯃ ꯂꯩꯕꯗꯣ
ꯎꯝ
ꯑꯗꯨ ꯊꯣꯛꯄ ꯍꯧꯒꯅꯤ ꯑꯩꯒꯤꯗꯤ ꯅꯣꯡꯒꯤ ꯏꯁꯤꯡ ꯄꯥꯏꯕ ꯌꯥꯗꯦ ꯑꯩꯗꯤ
ꯊꯛꯄꯗꯤ ꯑꯩꯈꯣꯏ ꯂꯩꯔꯤꯅ ꯖꯥꯔꯒꯤꯗꯣ ꯅꯣꯏꯗꯌꯦ ꯅꯣꯏ ꯆꯂꯥꯏꯕ
ꯂꯩꯗꯦ ꯊꯛꯄꯒꯤꯗꯤ ꯀꯣ
ꯎꯝ
ꯑꯩꯈꯣꯏꯗꯤ ꯌꯨꯝꯗꯒꯤ ꯄꯨꯔꯛꯑꯦ ꯑꯗꯨꯝ ꯖꯥꯔ ꯑꯅꯤ ꯑꯍꯨꯝ ꯄꯨꯔꯛꯑꯗꯤ ꯑꯗꯨꯝ ꯀꯨꯏꯅ ꯑꯗꯨꯝ ꯆꯠꯂꯦꯕ ꯏꯕꯥꯅꯤ ꯈꯛꯇꯅꯤꯅ
ꯎꯝ
ꯑꯩꯈꯣꯏꯗꯤ ꯑꯗꯨꯝ ꯌꯨꯝꯗꯒꯤ ꯄꯨꯔꯛꯑꯦ ꯊꯛꯅꯕꯗꯤ ꯊꯛꯅꯕꯗꯤ ꯑꯩꯈꯣꯏꯗꯤ ꯂꯩꯔꯤꯌꯦ ꯌꯨꯝꯗꯒꯤ ꯑꯗꯨꯝ ꯄꯨꯔꯛꯑꯦ
ꯎꯝ ꯑꯩꯈꯣꯏꯒꯤꯗꯤ ꯌꯥꯡꯈꯩ ꯁꯤꯗ ꯄꯨꯔꯛꯅꯤꯒꯔꯤꯗ
ꯑꯣ ꯑꯁ ꯑꯩꯈꯣꯏꯗꯗꯤ ꯏꯁꯤꯡ ꯈꯛꯇ ꯂꯧꯔꯗꯤꯀꯣ
ꯑꯝ
ꯂꯨꯄꯥ ꯀꯨꯟ ꯈꯛꯇ ꯄꯤꯌꯦ ꯃꯐꯝ ꯑꯃ ꯂꯩꯌꯦ ꯀꯨꯟ ꯈꯛꯇꯅꯦ ꯑꯩꯈꯣꯏꯗꯒꯤ ꯇꯥꯕ꯭ꯔꯥ
ꯎꯝ ꯎꯝ ꯇꯥꯏ
ꯀꯔꯤ ꯇꯧꯔꯒ ꯂꯩꯕ꯭ꯔꯥ ꯍꯧꯖꯤꯛꯇꯤ
ꯑꯩꯔꯣ
ꯑꯥꯎ
ꯑꯃꯒ ꯂꯌꯦꯦ ꯍꯣꯔꯦꯟ ꯅꯣꯡ ꯆꯨꯔꯗꯤ ꯑꯗꯨꯣ ꯃꯣꯏ ꯅꯨꯡꯉꯥꯏꯈꯤꯅꯤ
ꯍꯣꯏ
ꯑꯁ ꯑꯃꯨꯛ ꯆꯨꯔꯛꯑꯣꯏꯗ ꯅꯣꯡ ꯃꯪꯉꯒ ꯉꯁꯤꯁꯨ ꯉꯔꯥꯡꯁꯨ ꯑꯗꯨꯝ ꯃꯪꯉꯒ ꯇꯣꯛꯈꯤꯅꯦ
ꯎꯍꯦꯟꯗ ꯀꯅꯥꯉꯅꯥ ꯂꯩ ꯑꯦꯕꯅ
ꯈꯪꯗꯦ ꯑꯩꯁꯨ ꯑꯗꯨꯗꯤ ꯑꯩ ꯍꯟꯗꯛ ꯃꯔꯒ ꯕꯣꯜ ꯑꯃꯨꯛ ꯌꯦꯡꯗ꯭ꯔꯦꯗ ꯅꯥꯅꯤ ꯌꯦꯡꯕꯅꯦ
ꯎ
ꯀꯩꯅꯣꯒꯤ ꯀꯩꯅꯣꯒꯤꯗꯣ ꯕ꯭ꯔꯥꯖꯤꯜꯒ ꯁꯥꯟꯅꯕꯗꯣ ꯄꯨꯡ ꯇꯔꯥ ꯃꯈꯥꯏꯒꯤ ꯕ꯭ꯔꯥꯖꯤꯜꯒꯒꯤ ꯀꯩꯅꯣ ꯂꯩꯕꯗꯣ ꯈꯪꯕ꯭ꯔꯥ
ꯇ꯭ꯔ
ꯑꯥꯎ ꯇꯥꯏꯌꯦ ꯑꯩ ꯇꯥꯗꯕ꯭ꯔꯥ
ꯎ ꯀꯥꯔꯣꯁꯦ
ꯅꯍꯥꯟ ꯀꯩꯅꯣ ꯕ꯭ꯔꯥꯖꯤꯜꯒꯤ ꯁꯥꯟꯅꯕꯗꯣ ꯄꯨꯡ ꯇꯔꯥꯃ ꯇꯥꯏ ꯑꯗꯨꯗ ꯂꯩꯌꯦꯗꯅ
ꯑꯝ
ꯑꯗꯨ ꯅꯨꯃꯤꯠꯇꯒꯤ ꯑꯩ ꯌꯦꯡꯈꯤꯗ꯭ꯔꯦ ꯕꯣꯜ ꯑꯃꯨꯛ
ꯑꯩꯁꯨ ꯑꯗꯨꯝ ꯕꯣꯜꯗꯤ ꯌꯦꯡꯉꯦꯕꯀꯣ ꯂꯣꯏꯗ꯭ꯔꯤꯉꯩꯗ ꯍꯦꯛ ꯍꯦꯛ ꯇꯨꯝꯃ ꯐꯣꯟꯗꯨ ꯃꯊꯟꯇ ꯑꯗꯨꯝ ꯌꯦꯡꯍꯧꯕꯅꯦ
ꯑꯩꯗꯤ ꯂꯣꯏ ꯌꯦꯡꯉꯗꯤ ꯂꯣꯏꯗ꯭ꯔꯤꯐꯥꯎ ꯑꯗꯨꯝ ꯌꯦꯡꯕ ꯑꯩꯗꯤ ꯅꯍꯥꯟ ꯀꯩꯅꯣꯒꯤꯗꯨꯁꯨ ꯌꯦꯡꯕꯗꯣ ꯄꯨꯡ ꯇꯔꯥꯃꯥꯊꯣꯏ ꯇꯥꯔꯦꯗ ꯑꯩꯅ ꯆꯪꯉꯒꯀꯣ ꯑꯃꯃꯝ ꯆꯠꯂꯝꯈ꯭ꯔꯦ
ꯑꯥ
ꯑꯗꯨꯗꯩ ꯑꯩꯗꯤ ꯂꯥꯁꯇ ꯑꯃꯨꯛ ꯔꯥꯖꯦꯟꯗ ꯑꯃꯨꯛ ꯆꯟꯈꯤꯕꯗꯨ
ꯑꯩꯗꯠꯇꯣ ꯇꯨꯝꯃꯒ ꯌꯦꯡꯕꯒꯤꯀꯣ ꯑꯗꯨ ꯃꯊꯟꯗ ꯇꯨꯝ
ꯑꯗꯨꯝ ꯌꯥꯔꯣꯏꯌꯦ ꯇꯨꯝ ꯊꯛꯈꯤꯅꯤ ꯑꯩꯗꯤ
ꯑꯗꯨꯅꯦ ꯑꯩ ꯇꯨꯝꯃꯒ ꯌꯦꯡꯕꯒ ꯑꯗꯨꯝ ꯃꯊ ꯑꯗꯨ ꯎꯏꯈꯤꯕ ꯈꯪꯍꯧꯗꯦ ꯍꯧꯒꯠꯍꯧꯗ ꯐꯣꯟ ꯃꯊꯗ ꯑꯗꯨꯝ ꯑꯣ ꯌꯦꯡꯍꯅꯤ
ꯐꯝꯃꯒ ꯌꯦꯡꯉꯣ
ꯎꯝ ꯐꯥꯏꯅꯦꯜꯗꯤ ꯌꯦꯡꯅꯤꯡꯈ꯭ꯔꯦ ꯀꯅꯥ ꯀꯥꯒꯦꯔꯀꯣ
ꯐꯥꯏꯅꯦꯜꯒ ꯂꯥꯏꯔꯤ ꯐꯥꯏꯅꯦꯜꯕꯨꯗꯤ ꯑꯗꯨꯝ ꯑꯃꯨꯛ ꯀꯩꯅꯣ ꯇꯧꯒꯅꯤ ꯁꯤꯦꯃꯤ ꯐꯥꯏꯅꯦꯜꯒꯨꯝꯕ ꯒꯕ ꯀꯇꯔꯒꯨꯝꯕ ꯀꯥꯈ꯭ꯔꯗꯤ ꯌꯦꯡꯕ ꯅꯨꯡꯉꯥꯏꯕ ꯍꯧꯔꯅꯤ ꯑꯗꯨ
ꯑꯣ
ꯍꯧꯖꯤꯛꯇꯤ ꯀꯩꯅꯣꯒꯤꯗꯣ ꯁꯥꯟꯅꯕꯅꯤꯅꯀꯣ ꯂꯥꯛ ꯀꯩꯁꯨ ꯀꯩꯁꯨꯣ ꯇꯧꯗꯦꯕ ꯁꯤꯦꯃꯤ ꯐꯥꯏꯅꯦꯜꯒꯨꯝꯕ ꯀꯥꯈ꯭ꯔꯗꯤ ꯌꯦꯡꯕ ꯅꯨꯡꯉꯥꯏꯕ ꯍꯧꯔꯅꯤ
ꯑꯥ ꯅꯪꯪꯂ ꯇꯣꯝꯗ ꯌꯦꯅꯤꯡꯪꯂꯥ
ꯑꯥꯎ ꯑꯩ ꯏꯇꯣꯝꯗ ꯌꯦꯡꯉꯦ ꯑꯩꯗꯤ
ꯎꯝ ꯑꯩꯁꯨ ꯏꯇꯣꯝꯗ ꯅ ꯆꯍꯤꯗꯤꯤ ꯌꯦꯡꯗꯕ꯭ꯔꯥ
ꯌꯦꯡꯁꯦ ꯍꯥꯏꯔꯒꯁꯨ ꯌꯥ ꯌꯥꯗꯦ ꯍꯣꯏ ꯍꯣꯔꯦꯟꯗꯤ ꯌꯦꯡꯉꯅꯤ ꯑꯃꯨꯛ ꯍꯥꯏꯔꯒ ꯑꯃꯨꯛ ꯌꯦꯡꯉꯣꯏ ꯇꯨꯝꯅꯤꯡꯈ꯭ꯔꯦꯅ ꯑꯗꯨꯝ ꯇꯧ ꯇꯨꯝꯈ꯭ꯔꯅꯤ ꯁꯨꯛꯌꯦꯡ ꯌꯦꯡꯗꯦ ꯌꯦꯡꯁꯦ ꯀꯧꯔꯁꯨ
ꯑꯣ ꯃꯤ ꯌꯦꯡꯨꯟꯅꯔꯗꯤ ꯅꯨꯡꯉꯥꯏꯗꯨꯅ
ꯍꯣꯏ ꯑꯩꯈꯣꯏ ꯏꯆꯦꯗꯤ ꯌꯦꯡꯁꯦ ꯍꯥꯏꯔꯒ ꯑꯗꯨꯒꯨꯝꯕꯗꯨ ꯕꯥ ꯀꯩꯅꯣ ꯇꯧꯔꯦꯅꯦ ꯊꯋꯥꯏ ꯌꯥꯎꯗꯦꯗ
ꯃꯤ ꯃꯥꯅ ꯏꯟꯇꯔꯦꯁ ꯅ
ꯎ ꯎꯝ ꯍꯣꯏ ꯑꯗꯨꯒꯨꯝꯕꯗ ꯃꯥ ꯄꯥꯛ ꯏꯟꯇꯔꯦꯁ ꯂꯩꯇꯦ ꯃꯥꯗꯤ ꯇꯨꯝꯅꯤꯡꯉꯥꯏ ꯈꯛꯇꯅꯦ ꯎꯝ ꯌꯥꯝ ꯅꯣꯛꯅꯤꯡꯉꯦꯗ